ꯍꯜꯂꯣ ꯇꯥꯌꯦ ꯇꯥꯌꯦ
ꯀꯩꯗꯧꯕ꯭ꯔꯣ
ꯀꯤꯁꯨ ꯇꯧꯗꯤꯌꯦ
ꯎꯝ ꯀꯃꯥꯏ ꯀꯃꯥꯏ ꯀꯃꯥꯏ ꯇꯧꯋꯦꯕ
ꯃꯤꯡꯁꯨ ꯈꯪꯕꯤꯔꯦ
ꯎꯝ
ꯑꯗꯣ ꯀꯩꯅꯣꯁꯦ ꯌꯥꯕꯤꯗ꯭ꯔꯦ
ꯐꯔꯤꯔꯣ
ꯍꯥꯥ
ꯀꯈꯣꯏꯃꯟ ꯅꯄꯨꯁ ꯂꯩꯒꯅꯨ
ꯅꯠꯇꯦꯌꯦ ꯅꯠꯇꯦꯕꯕꯥ ꯃꯤꯡꯁꯨ ꯈꯪꯕꯤꯔꯦꯕ ꯑꯗꯨ ꯀꯩꯅꯣ ꯇꯧꯗꯦꯕ ꯐꯖꯅ ꯈꯪꯗ꯭ꯔꯤ ꯍꯥꯏꯕ ꯀꯅꯥꯅꯁꯨ ꯄꯥꯎꯈꯣꯄꯤꯔꯛꯇꯦ ꯍꯥꯏꯕ ꯑꯩꯗꯤ ꯀꯃꯥꯏ ꯇꯧꯅꯤ ꯍꯥꯥ
ꯃꯃꯤꯡꯗ
ꯑꯝ
ꯇꯦꯛꯁꯇ
ꯍꯣꯏ ꯊꯥꯕꯅꯦ ꯑꯩꯅ
ꯊꯕ꯭ꯔ
ꯕꯅꯤ ꯊꯤꯔꯨꯗꯧꯔꯤꯕꯅꯤ ꯍꯧꯖꯤꯛ ꯑꯦ
ꯑꯩꯗꯤ ꯈꯪꯕꯒꯨꯝ ꯇꯧꯔꯤꯤꯗ ꯁ꯭ꯋꯤꯃꯤꯡꯁꯦ
ꯑꯗꯨꯒꯤꯅꯦ ꯑꯩꯁꯨ ꯆꯤꯛꯅꯕꯒꯨꯝ ꯇꯧꯋꯤ ꯃꯔꯤꯁꯦ ꯑꯗꯨ ꯍꯦꯛ ꯁꯣꯏꯔꯝꯃꯕ ꯎꯝ ꯑꯩꯗꯣꯏꯔ ꯑꯗꯨꯝ ꯑꯗꯣ ꯑꯩꯅ ꯑꯗꯨꯁꯦ ꯊꯤꯕꯅꯦꯕꯀꯣ ꯑꯗꯨ ꯏꯁꯄꯦꯜꯂꯤꯡꯁꯤꯁꯨ ꯈꯪꯕꯤꯗ꯭ꯔꯦ ꯇꯧꯔꯤꯅꯤ ꯇꯧꯔꯤꯅꯤ ꯑ ꯑꯩ ꯉꯥꯎꯔꯦꯗ ꯀꯃꯥꯏꯅ ꯇꯧꯔꯤꯅꯣ ꯈꯪꯗ꯭ꯔꯦ ꯇꯥꯕ꯭ꯔꯣ ꯇꯥꯏꯌꯦ ꯇꯥꯗꯕ꯭ꯔꯣ
ꯄꯥꯛ ꯇꯥꯗꯕ ꯍꯧꯖꯤꯛ ꯀꯔꯤꯁꯨ ꯇꯥꯗꯕ
ꯏꯃꯥ ꯑꯩ ꯉꯥꯡꯗ꯭ꯔꯤꯁꯤꯗꯤ ꯅꯪꯁꯨ ꯆꯥꯔꯕ꯭ꯔꯣ ꯆ ꯆꯔꯔꯕ ꯍ꯭ꯔꯣ
ꯍꯣꯏ ꯆꯈ꯭ꯔꯦ
ꯇꯔꯨ
ꯑꯩꯈꯣꯏꯔꯣ ꯏꯔꯣꯝꯕ ꯆꯥꯏꯌꯦ ꯑꯗꯨꯒ ꯏꯆꯦꯅꯀꯣ ꯉꯥꯔꯤ ꯂꯧꯔꯒ ꯍꯥꯞꯇꯅ ꯃꯇꯥꯏ ꯊꯝꯕ ꯑꯔꯣꯏ ꯃꯣꯔꯣꯛ ꯁꯥꯕꯗꯨ ꯑꯗꯨꯒꯤꯀꯣ ꯂꯩꯔ ꯍꯣꯔꯦꯟꯗꯤ ꯃꯥ ꯆꯥꯛ ꯆꯥꯕ ꯂꯣꯏꯈ꯭ꯔꯕ ꯊꯣꯔꯛꯒ ꯑꯃꯨꯛ ꯆꯪ ꯑꯅ ꯉꯁꯥꯏꯗꯒꯤ ꯃꯣꯔꯣꯛ ꯗꯤꯒꯥ
ꯑꯣꯀꯦ ꯑꯩ ꯀꯩꯅꯣꯗꯣ ꯑꯩ ꯀꯩꯅꯣ ꯐꯣꯔꯋꯥꯔꯠ ꯇꯧꯔꯛꯀꯦ ꯅꯪ ꯌꯦꯡꯕꯤꯔꯣ ꯑꯗꯣ ꯄ꯭ꯔꯥꯏꯚꯦꯁꯤ ꯊꯝꯕꯤꯨꯔꯦ
ꯐꯔꯤꯔꯣ ꯑꯣ ꯑꯣ
ꯊꯝꯃꯦ ꯃꯌꯥꯝ ꯐꯣꯂꯣ ꯇꯧꯕꯤꯔꯣ ꯅꯣꯏꯅ ꯑꯩꯗꯤ ꯉꯝꯈꯤꯗ꯭ꯔꯦ
ꯀꯩꯅꯣꯗꯤ ꯃꯥꯟ ꯂꯦꯍꯦ
ꯅꯪ ꯅ
ꯅꯠꯇꯦ ꯈꯤꯇꯪ ꯀꯩꯅꯣꯝꯃ ꯇꯥꯕ ꯃꯥꯜꯂꯦ ꯃꯥꯒꯤ ꯕꯥꯏꯑꯣꯗ ꯈꯨꯇꯥꯁꯦ ꯁꯤ ꯁꯤ
ꯑꯣꯏꯕꯅꯦ
ꯑꯣꯏꯔꯣꯏ꯫ ꯆꯤꯡꯁꯤꯡꯒꯦ
ꯍꯣ ꯇꯧꯑꯣ ꯇꯧꯑꯣ꯫
ꯇꯧꯈ꯭ꯔꯦ
ꯀꯅꯦꯛꯁꯟ ꯁꯦꯔꯥꯟ ꯇꯨꯔꯟ ꯆꯠꯀꯥꯅꯤꯀꯣ
ꯏꯁ ꯇꯅꯤꯡ ꯗꯦꯍꯦ
ꯀꯥꯏꯗꯦ ꯅꯠꯇ꯭ꯔꯥ
ꯀꯔꯤ
ꯑꯁ ꯀꯅꯤꯛ ꯁꯟꯁꯤꯅ ꯇꯨꯔꯥꯟ ꯍꯥꯏꯕꯗꯤ ꯃꯤꯗꯣ ꯍꯥꯏꯕꯅꯦ
ꯑꯦ ꯑꯩꯗꯤ ꯑꯗꯨ ꯅꯠꯇꯦ ꯑꯩ ꯅꯪꯒ ꯑꯩꯒꯤ ꯋꯥꯔꯤ ꯆꯥꯕ꯭ꯔꯥꯅꯦ ꯑꯦ ꯁꯤꯃꯤꯟꯅꯔꯦ ꯍꯥꯏꯒꯦ ꯇꯧꯕꯅꯦ
ꯅꯠꯇ ꯍꯦ ꯆꯦꯟꯅ ꯃꯥꯅꯗꯗꯅ ꯍꯥꯏꯕꯅꯤꯗꯥ ꯐꯖꯕꯤꯔꯦ
ꯍꯌꯦꯡ ꯁ ꯇꯗꯤ ꯑꯣꯈ꯭ꯔꯔꯦ
ꯑꯣꯏꯕꯤꯈ꯭ꯔꯦꯍꯦ
ꯑꯥ ꯍꯥꯏꯌꯦꯡ ꯆꯠꯈ꯭ꯔꯅꯤ ꯑꯗꯣ ꯑꯩ ꯅꯍꯥꯟꯒꯤꯁꯨ ꯂꯣꯏꯗꯕꯒꯤꯀꯣ ꯉꯁꯤꯗꯤ ꯂꯥꯛꯑꯦ ꯕꯥ ꯑꯩ ꯒꯤ ꯃꯅꯥꯛꯀꯤ ꯅꯨꯄꯤꯗꯣ ꯑꯗꯨꯝ ꯃꯩ ꯂꯥꯛꯇ꯭ꯔꯕ ꯑꯩꯗꯣ ꯇꯨꯃꯤꯟ ꯂꯩꯇꯕꯅꯦ ꯑꯗꯨꯝ ꯑꯥꯔ ꯑꯃꯈꯛ ꯌꯦꯡꯕꯅꯦ ꯉꯁꯤꯅ ꯍꯦꯟꯅ
ꯑꯁ ꯗꯔꯀꯥꯔ ꯇꯥꯗꯦ ꯑꯩꯁꯨ ꯑꯩꯒꯤ ꯑꯦꯀꯥꯎꯟꯗꯒꯤ ꯗꯥꯏꯔꯦꯛ ꯐꯣꯂꯣ ꯇꯧꯒꯅꯤ ꯅꯪꯁꯨ ꯐꯣꯂꯣ ꯇꯧ
ꯀꯔꯤꯗꯥ ꯀꯟꯒꯅꯤ ꯀꯣ ꯃꯅꯥ
ꯑꯍꯥ ꯑꯍꯥꯥ ꯀꯔꯤ ꯅꯣ ꯋꯥꯠꯂꯧꯗꯦ ꯅꯠꯇ꯭ꯔꯥ
ꯎꯝ
ꯃꯤ ꯃꯑꯣ ꯌꯦꯡꯕ ꯍꯥꯏꯗꯨꯅꯤ ꯑꯃꯗꯨꯗꯤ ꯀꯥꯏ ꯂꯩꯈ꯭ꯔꯦ
ꯂꯩꯌꯦꯦ ꯑꯗꯨ ꯃ ꯀꯥꯗ ꯂꯩꯌꯦ ꯈꯨꯁꯤ
ꯃꯥꯁꯤ ꯏꯁꯇꯣꯔꯤꯒ ꯍꯥꯄꯛꯇꯅ
ꯑꯩꯗꯤꯈꯣ ꯑꯩꯒꯤ ꯃꯥꯡꯗ ꯀꯔꯤ ꯀꯔꯤ ꯎꯕ꯭ꯔꯥ ꯈꯪꯗꯦꯕ ꯑꯩꯗꯣ ꯃꯤꯀꯞ ꯄꯣꯛ ꯈꯥꯎꯒꯠꯄꯅꯦꯕ ꯑꯗꯣ ꯑꯩꯒꯤ ꯃꯪꯗꯣ ꯅꯤꯡꯁꯤꯡꯗ꯭ꯔꯦ ꯍꯧꯖꯤꯛ ꯐꯥꯎꯕ
ꯂꯣꯏꯔꯦꯍꯦ ꯑꯩꯣꯏꯗꯤ ꯃꯪꯒ ꯃꯪꯗꯕ ꯀꯨꯏꯔꯦꯗ
ꯑꯩ ꯃꯪꯗꯤ ꯃꯪꯕꯅꯦꯕ
ꯇꯨꯝꯕ ꯌꯥꯝ ꯗꯤꯞ ꯑꯣꯏꯕꯒꯤ ꯆꯥꯛꯁꯦ ꯇꯨꯝꯕꯁꯦ ꯈꯪꯗ꯭ꯔꯦ ꯑꯩ ꯃꯪ ꯃꯪꯗ꯭ꯔꯦ ꯍꯧꯒꯠꯂꯛꯄꯗ ꯑꯗꯨꯝ ꯄꯨꯡ ꯇꯥꯔꯝ
ꯑꯩꯁꯨ ꯗꯤꯞꯇꯤ ꯑꯣꯏꯌꯦ ꯑꯗꯨꯁꯨ ꯑꯩꯅ ꯍꯧꯒꯠꯄ ꯁꯇꯥꯜꯗꯣ ꯃꯪ ꯃꯪꯒꯗꯧꯕ ꯃꯥꯟꯕ ꯑꯗꯨꯝ ꯃꯤꯛ ꯄ꯭ꯔꯣꯛ
ꯑꯩ ꯐꯖꯅꯗꯤ ꯇꯨꯝꯃꯤꯍꯦ ꯑꯩ ꯑꯗꯨꯗ ꯕꯗꯣ ꯑꯗꯨꯝ ꯍꯥꯏꯗꯤ ꯍꯧꯒꯠꯂꯦꯅ ꯃꯔꯛ ꯃꯔꯛꯇꯣ ꯑꯩ ꯍꯧꯒꯠ ꯑꯩ ꯍꯧꯖꯤꯛꯇꯤ ꯍꯧꯒꯠꯇ꯭ꯔꯦ
ꯎꯝ ꯑꯩ ꯑꯩꯁꯨ ꯉꯔꯥꯡ ꯉꯟꯅ ꯑꯗꯨꯝ ꯇꯨꯝꯕꯅꯦꯕ ꯇꯥꯃꯟ ꯍꯣꯏꯅ ꯇꯥꯃꯟ ꯑꯦ
ꯀꯩꯅꯣꯝꯃ ꯏꯌꯥꯝꯕ ꯑꯃ ꯍꯟꯕ ꯀꯥꯟꯗꯀꯣ
ꯃꯗꯣ ꯑ ꯑꯩ ꯆꯨꯝꯔꯒ ꯂꯩ ꯇꯨꯝꯕ ꯍꯥꯏꯕꯗꯤ ꯄꯨꯔꯥ ꯗꯤꯞ ꯏꯁꯂꯤꯞꯇꯣ ꯑꯗ ꯑꯗꯨꯝ ꯇꯨꯝꯅꯤꯡꯉꯥꯏꯗꯧꯈ꯭ꯔꯕꯅꯦꯕ ꯏꯆꯦꯅ ꯀꯧꯕꯁꯤ ꯇꯨꯝꯈ꯭ꯔ ꯄ ꯇꯨꯝꯈ꯭ꯔꯕ ꯄꯤꯗꯦ ꯀꯧꯃꯟꯕꯒꯤ
ꯃꯥꯗꯤ ꯇꯨꯝꯔꯝꯃꯣꯏꯌꯦ ꯃꯥꯗꯤ ꯊꯦꯡ ꯊꯦꯡꯅ ꯍꯧꯒ ꯇꯨꯝꯕꯅꯤꯅ ꯈꯪꯗꯤꯌꯦ ꯖꯥꯝ ꯊꯥꯔꯨꯕ꯭ꯔꯕꯨ ꯀꯔꯤ ꯑꯣ ꯏꯃꯥꯅꯀꯣ ꯇꯥꯕ꯭ꯔꯣ ꯇꯥꯗꯕ꯭ꯔꯣ
ꯏꯃꯥꯅ ꯀꯣ ꯇꯥꯗꯕ꯭ꯔꯣ ꯍꯜꯂꯣ
ꯏꯃꯥꯅ ꯏꯃꯥꯅ ꯀꯩꯅꯣ ꯇꯧꯕꯤꯌꯨ ꯍꯥꯏꯌꯦ ꯂꯪ ꯂꯩꯒꯦ ꯔꯣꯁ ꯁꯥꯑꯣ ꯍꯥꯏꯌꯦ ꯅꯔꯥꯡꯒꯤ ꯅ ꯄꯤꯔꯛꯄꯗꯣ ꯑꯗꯨꯗꯣ ꯎꯕ ꯅꯪꯒꯤꯅꯦ ꯅꯪꯒꯤꯅꯦ ꯅꯨꯡꯉꯥꯏꯇꯦ ꯑꯩꯒꯤ ꯅꯨꯡꯉꯥꯏꯌꯦ ꯇꯥꯏ ꯇꯥꯗꯕ꯭ꯔꯣ ꯅꯦꯠꯁꯤꯁꯨ ꯅꯨꯡꯉꯥꯏꯔꯛꯑꯔꯣꯏ ꯇꯕ꯭ꯔꯣꯁ ꯇꯕ꯭ꯔꯣꯁ ꯇꯥꯕ꯭ꯔꯣꯁ ꯀꯩꯅꯣ ꯅꯪ ꯈꯔ ꯂꯦꯡꯉꯣ ꯇꯤꯛ ꯑꯅꯤ ꯐꯥꯎ ꯆꯠꯇ꯭ꯔꯦ ꯏꯕꯦꯝꯃ ꯅꯪ ꯂꯦꯡꯉꯨ ꯅꯪꯒꯤ ꯅꯦꯠ ꯅꯨꯡꯉꯥꯏꯇꯕꯅꯤ ꯕꯦꯝꯃꯥ ꯕꯦꯝꯃꯥ ꯕꯦꯝꯃꯥ ꯇꯥꯕꯤꯗ꯭ꯔꯦ ꯅꯪ ꯈꯔ ꯂꯦꯡꯕꯤꯌꯣ ꯂꯦꯡꯕꯤꯔꯨꯁꯦ ꯃ ꯇꯥꯕ꯭ꯔꯣ ꯇꯥꯕꯔ ꯇꯥꯕꯔ ꯇꯥꯕꯔ ꯇꯥꯕꯤꯕꯔꫭ ꯇꯥꯕꯤꯕꯔꫭ
ꯑ ꯆꯥꯔꯦ ꯑꯩꯒꯤ ꯅꯦꯠꯁꯦ ꯑꯗꯨꯝ ꯅꯨꯡꯉꯥꯏꯕꯅꯦ ꯀꯩꯁꯨ ꯇꯧꯗꯕꯅꯦ
ꯑꯗꯨ ꯑꯩꯒꯤꯁꯨ ꯌꯥꯗꯦ ꯅꯠꯇ꯭ꯔꯒ ꯉꯁꯥꯏ ꯏꯕꯥꯅꯤ ꯈꯔ
ꯑꯗꯨꯒꯤꯅꯦ ꯄꯨꯁ ꯂꯩꯒꯅꯨ ꯍꯥꯏꯕꯗꯣ ꯑꯩ ꯉꯥꯡꯗꯨꯗꯤ ꯑꯗꯨꯝ ꯄꯉꯥꯡ ꯑꯗꯨꯝ ꯉꯥꯡꯁꯦꯕ ꯉꯥꯡꯉꯣꯕ
ꯁꯤꯗꯤ ꯏ ꯇꯥꯎ ꯏꯃꯥꯟꯅꯀꯣ ꯂꯥꯡꯂꯩꯒꯤ ꯍꯌꯦ ꯉꯔꯥꯡ ꯅꯪꯅ ꯔꯣꯁ ꯄꯤꯕꯗꯣ ꯌꯥꯝꯅ ꯐꯖꯩꯌꯦ ꯍꯩꯌꯦ ꯃꯗꯔ ꯃꯥꯏ ꯃꯗꯔ
ꯎꯝ